ꯍꯜꯂꯣ ꯇꯥꯏꯔꯕ꯭ꯔꫭ ꯑꯣ ꯇꯥꯏ ꯇꯥꯏ
ꯆꯥꯛ ꯏꯁꯤꯡ ꯆꯥꯔꯕꯣ
ꯑꯣ ꯆꯔꯦ
ꯀꯩꯀꯩ ꯆꯥꯔꯒꯦ
ꯑꯥ ꯀꯩꯅꯣꯅꯦ ꯌꯦꯟꯁꯥꯡꯗꯨꯕꯣ ꯑꯣ ꯉꯍꯩ ꯊꯣꯡꯉꯦ
ꯑꯁ ꯑꯗꯨꯗꯤ ꯌꯥꯝꯅ ꯍꯥꯎꯕ ꯌꯦꯟꯖꯥꯡꯅꯤ ꯍꯦ
ꯑꯁ ꯑꯁꯣꯛ ꯉꯁꯤ ꯉꯍꯩ ꯊꯥꯎ ꯈꯨꯊꯣꯛꯁꯤ ꯂꯣꯏꯔꯦ ꯄꯨꯔꯥ ꯑꯣꯛ ꯊꯣꯡꯕ ꯇꯥꯏꯞ ꯇꯧꯖꯥꯠꯅꯤ
ꯀꯅꯥ ꯊꯣꯡꯏꯅꫭ
ꯑꯥꯈꫭꯏ ꯃꯥ ꯊꯣꯡ ꯀꯩꯅꯣꯅꯦꯕ ꯀꯤꯂꯣꯡ ꯃꯈꯥꯏ ꯈꯛꯇꯅꯦꯕ ꯂꯩꯥꯔꯤꯛꯏꯁꯦ ꯑꯇ ꯊꯥꯎ ꯈꯨꯊꯣꯛꯇꯤ ꯑꯁ ꯉꯁꯤꯒꯤꯁꯤꯗꯤꯀꯣ
ꯃ ꯉꯥꯏ ꯇꯧꯕꯅꯤ
ꯀꯩ ꯍꯥꯏꯇꯥꯔꯦ ꯅꯍꯥꯟꯈꯩ ꯊꯣꯛꯄꯗꯨꯒ ꯃꯥꯟꯅꯗꯕꯤꯗꯀꯣ ꯑꯁ ꯉꯥꯁꯤ ꯁꯦ ꯍꯦꯛꯇ ꯊꯣꯛꯄꯤꯅꯦꯕ ꯊꯥꯎ
ꯎꯝ
ꯍꯦꯛꯇ ꯑꯁ ꯄꯤꯔꯤꯛ ꯄꯤꯔꯤꯛꯀꯥ ꯑꯣꯛ ꯊꯣꯡꯕꯅꯤꯅ ꯄꯨꯔꯥ ꯑꯣꯛꯀꯤ ꯀꯦꯞꯁꯤꯟ ꯀꯩꯅꯣ ꯇꯧꯔꯀꯥꯟꯗ ꯊꯥꯎ ꯃꯌꯥꯝ ꯊꯣꯛꯄꯗꯣ ꯑꯗꯨꯃꯥꯏꯅ ꯃꯍꯤꯒꯁꯦ ꯉꯁꯤ ꯇꯣꯠꯄꯗ ꯊꯥꯎ ꯉꯥꯛꯇꯅꯦ ꯇꯣꯜꯂꯤꯁ
ꯅꯣꯏꯗꯤ ꯀꯦ ꯌꯦꯖꯥꯟ ꯆꯥꯔꯕ
ꯏꯔꫭꯟꯕ ꯆꯥꯏ ꯑꯩꯈꯣꯏꯗꯤ
ꯑꯣ ꯀꯩꯀꯩ ꯂꯣꯜꯂꯤꯅꯣ
ꯏꯔꯣꯟꯕꯁꯦ ꯑꯂꯨꯗꯣ ꯐꯖꯅ ꯃꯀꯨ ꯈꯦꯠꯇꯣꯛꯑꯒ ꯑꯀꯨꯞ ꯑꯀꯨꯞ ꯁꯣꯏꯔꯒ ꯐꯨꯠꯂꯦ ꯑꯩ ꯌꯦꯟꯗꯦꯝꯗꯣ ꯑꯃ ꯃꯀꯨ ꯐꯥꯠ ꯈꯣꯇꯣꯛꯑꯒ ꯃꯀꯛ ꯃꯀꯛꯀ ꯆꯥꯝꯊꯣꯛꯑꯒ ꯑꯃ ꯐꯨꯠꯂꯦ ꯃꯣꯔꯣꯛ ꯑꯇꯦꯛꯄ ꯈꯔꯒ ꯃꯔꯣꯏ ꯈꯔ ꯍꯥꯞꯆꯜꯂꯒ
ꯃꯔꯣꯏ ꯈꯔꯒ ꯍꯥꯞꯆꯤꯜꯂꯒ ꯒꯤꯂꯥꯁ ꯃꯅꯤꯡ ꯇꯧꯔꯝ ꯂꯣꯏꯈꯥꯏꯔꯦ
ꯎꯝ
ꯑꯩꯒꯤ ꯇꯦꯡꯀꯣꯠꯇꯥ ꯍꯥꯞꯇꯣꯛꯑꯒ ꯇꯦꯡꯀꯣꯠꯇꯥ ꯍꯥꯞꯇꯣꯛꯑꯒ ꯆꯥꯃꯤꯟꯅꯔꯦ
ꯅꫭꯏ ꯅꯆꯤꯟꯅꯅꯥꯎ ꯀꯌꯥ ꯁꯨꯒꯦ
ꯏꯇꫭꯝꯇꯅꯤꯗꯥ
ꯎꯝ ꯑꯥ ꯀꯩ ꯍꯧꯖꯤꯛꯄꯨ ꯀꯩꯗꯧꯔꯤꯒꯦ
ꯑꯩꯖꯦ ꯐꯃꯨꯡꯗ ꯁꯨꯝ ꯂꫭꯡꯅ ꯍꯤꯄꯞꯕꯅꯦ ꯒꯦꯝ ꯁꯥꯟꯅꯖꯤꯔ ꯁꯥꯟꯅꯔꯣꯏꯖꯤꯔ ꯁꯥꯟꯅꯖꯤꯔ ꯁꯥꯟꯅꯔꯣꯏꯖꯤꯔ ꯈꯜꯂꯝꯃꯦꯅꯦ
ꯀꯔꯤ ꯒꯦꯝ ꯁꯥꯟꯅꯩꯅꫭ ꯍꯥꯏꯖꯦ
ꯑꯩ ꯃꯣꯕꯥꯏꯜ ꯂꯤꯖ ꯑꯃ ꯂꯩꯕꯗꯣ
ꯑꯣ ꯑꯩ ꯁꯅꯥꯗ ꯀꯥꯏꯔꯦ ꯑꯩꯁꯨ ꯋꯥꯏ ꯁꯥꯟꯅꯔꯝꯃꯦꯕ
ꯑꯥ ꯑꯩꯈꯣꯏꯗꯤ ꯃꯣꯕꯥꯏꯜ ꯂꯤꯖꯦꯟ ꯐꯦꯅꯤꯗꯣ ꯈꯪꯉꯤꯗꯅ
ꯑꯥ
ꯑꯦꯅꯤ ꯒ꯭ꯂꯣꯕꯦꯜ ꯅꯣꯔ ꯋꯥꯔꯅꯦ ꯑꯩ
ꯑꫭ
ꯑ
ꯑꯩꯖꯨ ꯅꯋꯥꯏ ꯄꯥꯏꯔꯝꯃꯦ ꯑꯩ ꯀꯩꯅꯣꯒꯤꯗ ꯑꯩꯖꯨ ꯒꯨꯁꯟ ꯄꯥꯏꯔꯝꯃꯦꯕ ꯒꯨꯁꯟ ꯄꯥꯏꯕꯖꯤꯗ ꯌꯨꯅꯤꯕꯔꯁ ꯅꯝꯕꯔ ꯋꯥꯟꯅꯤ ꯇꯥꯔꯝꯃꯤꯁꯦ ꯑꯦꯝ ꯑꯦꯝ ꯑꯥꯔꯒꯖꯦ ꯅꯥꯏꯟꯇꯤ ꯅꯥꯏꯟ ꯍꯟꯗ꯭ꯔꯦꯠ
ꯑꯩꯒꯤꯗꯤ ꯑꯩꯗꯤ ꯌꯨꯇꯨꯞꯇ ꯊꯥꯒꯠꯄꯅꯦ ꯀꯩꯅꯣꯒꯤ ꯂꯦꯇ꯭ꯔꯖꯨꯋꯥꯅ ꯑꯃ ꯂꯩꯕꯗꫭ ꯈꯪꯕ꯭ꯔꯥ
ꯈꯪꯉꯤ ꯈꯪꯉꯤ
ꯑꯗꯣ ꯑꯩ ꯑꯩꯒꯤ ꯑꯦꯀꯥꯎꯟꯅꯦꯗꯣ
ꯂꯦꯇꯤꯆꯨꯋꯥꯟꯗꯅ ꯒꫭ‌ ꯒꫭꯜꯕꯦꯜꯅꯦꯕ ꯑꯩ ꯅꯡꯃꯨꯛ ꯀꯩꯅꫭ
ꯑꯥ ꯅꯪꯒꯤꯅ ꯑꯃꯨꯛ ꯌꯨꯅꯤꯚꯔꯁ ꯑꯣꯏꯕ
ꯑꯥ
ꯑ ꯑꯗꯒꯤ ꯗ꯭ꯔꯦꯀꯨꯔꯥꯅ ꯑꯃ ꯂꯩꯕꯗꯣ ꯑꯗꯨꯖꯨ ꯑꯩꯒꯤ ꯑꯦꯀꯥꯎꯅꯤ
ꯑ
ꯑꯩ ꯍꯧꯖꯤꯛꯇꯤ ꯂꯣꯏ ꯑꯗꯨꯒꯨꯝꯕꯒꯗꯣ ꯇꯟꯗꯅ ꯃꯤꯉꯣꯟꯗ ꯄꯤꯊꯣꯛꯈ꯭ꯔꯦꯗ ꯑꯦꯀꯥꯎꯟꯒ
ꯑꯥ
ꯍꯧꯖꯤꯛꯇꯤ ꯁꯠꯇ꯭ꯔꯡ ꯑꫭꯏꯅ ꯈꯔ ꯈꯔ ꯁꯥꯟꯅꯔꯤꯌꯦ
ꯑꯣ ꯁꯇ꯭ꯔꯪ ꯁꯥꯟꯅꯕꯁꯨ ꯐꯩꯀꯣ ꯉꯥꯏꯍꯥꯛꯇꯪ ꯀꯩ ꯍꯥꯏꯇꯥꯔꯦ ꯃꯥꯏꯟ ꯐ꯭ꯔꯦꯁ ꯑꯣꯏꯅꯕ
ꯄꯣꯠꯖꯦ ꯑꯩꯈꯣꯏꯒꯤ ꯑꯃꯨꯕ ꯑꯃ ꯑꯉꯧꯕ ꯑꯃ ꯑꯣꯏꯅ ꯂꯩꯗꯅ
ꯎꯝ
ꯑꯩꯒꯤꯅ ꯑꯃꯨꯛ ꯍꯪꯒꯄꯥꯡ ꯍꯤꯡꯒꯣꯛ ꯀ ꯑꯣꯏꯕ
ꯑꯣ
ꯑꯗꯨꯗꯤ ꯌꯥꯝ ꯅꯨꯡꯉꯥꯏꯔꯝꯅꯤꯍꯦ
ꯎꯝ ꯃꯆꯨꯗꯣ ꯐꯖꯗ꯭ꯔꯣ
ꯎꯝ ꯍꯥꯏꯗꯤ ꯃꯤꯠꯀꯤ ꯀꯨꯝꯍꯩꯅꯤꯅꯀꯣ
ꯎꯝ ꯊꯥꯕꯜ ꯆꯣꯡꯕꯒꯗꯤ ꯆꯠꯄꯤꯕꫪ
ꯊꯥꯕꯜ ꯆꯣꯡꯕꯖꯤ ꯆꯠꯂꯦ ꯅꯍꯥꯟꯋꯥꯏ ꯆꯠꯂꯝꯃꯤ ꯍꯧꯖꯤꯛꯇꯤ ꯆꯠꯈꯤꯗ꯭ꯔꯦ ꯍꯥꯏꯗꯤ ꯃꯠ ꯃꯇꯝ ꯅꯠꯇꯃꯤꯅ
ꯍꯩꯕ꯭ꯔꯥ ꯍꯩꯕ꯭ꯔꯕ
ꯑꯦꯁ ꯊꯥꯕꯜꯒꯤ ꯋꯥꯗꯤ ꯀꯩꯅꯣꯅꯤ ꯑꯩꯅ ꯑꯩꯈꯣꯏꯅ ꯀ꯭ꯂꯥꯁ ꯑꯩꯠ ꯀꯨꯝꯕ ꯀꯥꯔꯛꯄꯁꯤꯗ ꯇ ꯑꯩꯈꯣꯏꯁꯦ ꯊꯥꯕꯜ ꯆꯣꯡꯕꯁꯦ ꯑꯩꯈꯣꯏꯁꯦ ꯕꯣꫪꯗꯤꯡ ꯂꯩꯔꯛꯑꯦꯕ
ꯎꯝ
ꯕꯣꯔꯗꯤꯡ ꯂꯩꯔꯛꯄꯁꯤꯗ ꯑꯩꯈꯣꯏ ꯑꯣꯖꯥꯁꯤꯅ ꯑꯩꯈꯣꯏꯁꯦ ꯊꯥꯕꯜ ꯆꯣꯡꯕꯕꯁꯤ ꯆꯠꯈ꯭ꯔꯅꯤꯁꯦ ꯈꯪꯂꯉꯕ ꯑꯩꯈꯣꯏꯅ
ꯎꯝ
ꯂꯣꯟꯅ ꯆꯦꯟꯒ꯭ꯔꯅꯤ ꯑꯩꯈꯣꯏꯅ ꯑꯣꯖꯥꯗ ꯍꯥꯏꯔꯨꯕꯖꯤꯗꯤ ꯆꯠꯂꯨꯁꯤ ꯈꯣꯠꯁꯤ ꯍꯥꯏꯕꯁꯤ ꯑꯣꯖꯥꯖꯤꯡꯅ ꯌꯥꯔꯛꯇ꯭ꯔꯦ ꯑꯗꯩ ꯑꯩꯅ ꯑꯩꯈꯣꯏꯅ ꯑꯣꯖꯥ ꯆꯠꯁꯤ ꯍꯥꯏꯕꯁꯤꯗ ꯌꯥꯔꯛꯇꯕꯖꯤꯗ ꯑꯣꯖꯥꯖꯤꯡ ꯆꯠꯂꯅꯤ ꯈꯪꯗꯅ ꯊꯣꯡꯖꯤꯗ ꯃꯥꯏ ꯐꯃꯨꯡꯗꯣ ꯊꯥꯖꯤꯜ ꯇꯨꯝꯕ ꯍꯥꯏꯇꯥ ꯊꯣꯡ ꯃꯅꯥꯛꯁꯤꯗ ꯃꯥꯏꯐꯃꯨꯡ ꯊꯥꯖꯤꯜꯂ ꯇꯨꯝꯒ꯭ꯔꯕ
ꯎꯝ
ꯑ ꯑꯩꯈꯣꯏ ꯅꯨꯃꯤꯗꯥꯡꯖꯤꯗ ꯊꯥꯕꯜ ꯑꯩꯈꯣꯏꯅ ꯄꯥꯝꯖꯕꯩ ꯆꯥꯡ ꯃꯥꯏ ꯐꯃꯨꯡꯗꯣ ꯍꯥꯡꯇꯣꯛꯑꯃꯒ ꯆꯠꯂꯤꯅꯦꯕ ꯊꯣꯡꯗꯣ ꯍꯥꯡꯇꯣꯛꯑ ꯑꯃ
ꯑꯁ ꯑꯗꯨꯒ ꯅꯣꯡꯉꯥꯜꯂꯒ ꯐꯨꯕꯁꯤꯗꯤ ꯂꯣꯏꯔꯦ ꯀꯩꯅꯣ ꯃꯥꯅ ꯀꯩꯅꯣ ꯇꯧꯕ ꯈꯣꯠꯄ ꯈ ꯇꯧꯔꯣ
ꯃꯣꯏꯗꯤ ꯊꯥꯕꯜ ꯆꯣꯡꯕꯗ ꯈꯣꯡꯒꯁꯦ ꯂꯩꯕꯥꯛ ꯃꯈꯥ ꯁꯨꯋꯥ ꯇꯥꯛꯄꯣꯠꯇꯦ
ꯈꯨꯉꯨꯞ ꯇꫭꯞꯄꯅꯤꯅ
ꯑꯦ ꯈꯣꯡꯁꯦ ꯄꯨꯂꯞ ꯈꯣꯡꯁꯦ ꯈꯣꯡꯎꯞ ꯈꯣꯡ ꯂꯩꯕꯥꯛ ꯃꯈꯔꯁꯨꯂ ꯇꯥꯔꯕꯤ ꯆꯣꯡꯉꯦ ꯑꯩꯈꯣꯏꯗꯤ
ꯌꯥꯝ ꯅꯩꯔꯝꯃꯅꯤ ꯑꯗꯨꯗꯤ
ꯎꯝ ꯑꯗꯨꯝ ꯄꯥꯏꯕꯖꯥꯠꯅꯤ
ꯊꯥꯕꯜꯅ ꯏꯃ ꯑꯩꯅ ꯅꯩꯕ ꯃꯌꯥꯝꯗꯣ ꯊꯥꯕꯜꯗꯅ ꯍꯋꯥꯏ ꯑꯁ
ꯎꯝ
ꯔꯥꯎꯟ ꯇꯔꯥ ꯁꯣꯡꯕ ꯁꯨꯡꯛꯂꯦꯞ ꯂꯦꯞꯇꯕꯤꯗꯤ ꯁꯣꯡꯉꯦ ꯍꯦꯞꯇ
ꯏꯁ ꯑꯗꯨꯗꯤ ꯑꯗꯨꯗꯤ ꯌꯥꯝ ꯅꯩꯈ꯭ꯔꯦ
ꯑꯩꯅ ꯊꯥꯕꯜ ꯆꯣꯡꯉꯒ ꯊꯣꯛꯣꯂꯛꯑꯒ ꯁꯦꯡꯒꯝ ꯑꯃ ꯂꯩꯒꯦ ꯂꯩ ꯁꯪꯒꯝꯒꯨꯝ ꯂꯩꯒꯦ ꯊꯣꯛꯂꯛꯄꯗ ꯃꯤꯅ ꯍꯪꯉꯛꯏ ꯏꯕꯨꯡꯉꯣ ꯅꯪ ꯋꯥꯇꯔ ꯐꯦꯁꯇꯤꯕꯦꯜꯒ ꯌꯥꯎꯔꯨꯕ꯭ꯔꯥ ꯀꯥꯏ ꯍꯟꯅꯩ
ꯑꯩꯈꯣꯏꯅ ꯑꯃꯨꯛ ꯊꯥꯕꯜ ꯆꯣꯡꯕꯁꯤ ꯀꯩꯅꯣ ꯆꯥꯗꯦ ꯁꯤꯟꯊ꯭ꯔꯥ ꯐꯦꯁ ꯆꯥꯗꯦ ꯑꯩꯈꯣꯏꯗꯤ ꯌꯦꯔꯨꯝꯒꯨꯝꯕ ꯑꯗꯒꯤ ꯌꯣꯡꯆꯥꯛ ꯌꯣꯡꯆꯥꯛ ꯀꯨꯝꯕ ꯑꯣꯏꯅ ꯆꯥꯏꯌꯦ
ꯑꯣ
ꯑꯗꯨꯒꯨꯝꯕꯅ ꯈꯔ ꯐꯩ ꯏꯅꯔꯖꯤ ꯈꯔ ꯌꯥꯎꯋꯦ
ꯎꯝ ꯑꯩꯈꯣꯏꯗꯤ ꯀꯩ ꯍꯥꯏꯇꯥꯔꯦ ꯁꯨꯝ ꯁꯦꯡꯒꯝ ꯁꯨꯝ ꯆꯞ ꯆꯞ ꯁꯨꯝ ꯁꯥꯏꯕ ꯅꯨꯡꯉꯥꯏꯗꯅꯦ ꯁꯤ
ꯑꯩꯈꯣꯏꯗꯤ ꯕꯣꯗꯤ ꯕꯤꯜꯗꯔꯅꯤꯅꯀꯣ ꯃꯣꯏꯗꯤ ꯑꯩꯈꯣꯏ ꯁꯦꯟꯐꯝꯝ ꯆꯥꯕꯁꯦ ꯍꯩꯅꯗꯕ
ꯑꯣ ꯑꯩꯗꯤ ꯈꯪꯗꯦꯍꯦ ꯑꯗꯨꯗꯤ
ꯑꯩ ꯏꯁꯥꯁꯦ ꯏꯁꯥꯁꯦ ꯍꯦꯜꯗꯤꯗ ꯊꯝꯗꯕ ꯌꯥꯗꯕ ꯑꯩꯈꯣꯏ ꯁꯥꯔꯚꯤꯁꯇ ꯂꯩꯕꯅꯤꯅꯀꯣ
ꯎꯝ
ꯈꫭꯏꯗꯤ ꯅꯣꯡꯃꯒꯤ ꯍꯨꯖꯤꯛ ꯀꯩꯅꯣꯁꯦ ꯑꯩꯈꯣꯏ ꯀꯤꯂꯣꯃꯤꯇꯔ ꯆꯅꯤ ꯆꯍꯨꯝꯗꯤ ꯑꯗꯨꯝ ꯆꯦꯜꯂꯦ ꯋꯥꯛꯀꯤꯡ
ꯑꯞꯁꯥ ꯑꯗꯨꯗꯤ ꯍꯣꯏꯅꯦ ꯑꯣ ꯕ꯭ꯔꯣꯁꯤ ꯑꯗꯨꯗꯤ ꯑꯣꯂꯦꯝꯄꯤꯛꯀꯨꯝꯕꯗꯤ ꯊꯣꯛꯇꯕ꯭ꯔꯣ
ꯑꯣꯂꯦꯝꯄꯤꯛꯁꯦ ꯃꯣꯏꯅ ꯊꯣꯛ ꯂꯥꯎ ꯊꯣꯛ ꯂꯥꯎꯗꯤ ꯀꯧꯔꯛꯄꯅꯦ ꯑꯩꯅ ꯆꯠꯇꯕ
ꯑꯣ ꯀꯅꯥ ꯀꯣꯔꯛ ꯏ ꯅꯣ ꯍꯥꯏꯁꯤꯕꯣ
ꯌꯦꯟ ꯉꯥꯅꯨꯒꯨꯝꯕꯗꯤ ꯂꯣꯏ ꯀꯔꯤꯝꯇ ꯂꯣꯏꯗꯕ꯭ꯔꯣ ꯕ꯭ꯔꫭꯖꯦ
ꯌꯦꯟꯗꯤ ꯂꯣꯏ ꯉꯥꯅꯨꯗꯤ ꯂꯣꯏꯗꯦ ꯍꯨꯏꯁꯨ ꯂꯣꯏ ꯑꯗꯨꯕꯨꯗꯤ
ꯑꯣ ꯍꯧꯗꯣꯛꯑꯝꯗꯤ ꯂꯣꯏꯗ
ꯑꯣ ꯍꯧꯗꯣꯡꯒꯨꯝꯕꯗꯤ ꯂꯣꯏꯗꯦ ꯑꯩꯈꯣꯏꯒꯤ ꯌꯦꯟ ꯀꯩꯅꯣꯃꯨꯛ ꯂꯩꯌꯦ ꯌꯦꯟ ꯑꯩꯈꯣꯏꯗꯤ ꯖꯔꯃꯟ ꯁꯐꯔꯠ ꯇꫭ ꯑꯗꯨꯗꯣ ꯇꯔꯥꯃꯨꯛ ꯑꯣꯏꯕ
ꯑꯣ ꯀꯩꯅꯣꯕ꯭ꯔꯤ ꯕ꯭ꯔꯤꯖꯀꯨꯝꯕꯗꯤ ꯀꯥꯞꯄ꯭ꯔ
ꯕ꯭ꯔꯤꯛ ꯅꯠꯇꯦ ꯑꯩꯈꯣꯏ ꯗꯥꯏꯔꯦꯛ ꯖꯔꯃꯟꯒꯤ ꯄꯣꯠꯅꯦ
ꯑꯣ
ꯑꯩꯈꯣꯏꯒꯤ ꯑꯩꯁꯦ ꯌꯥꯝ ꯑꯩꯈꯣꯏꯒꯤ ꯑꯩꯁꯦ ꯌꯥꯝ ꯁꯥꯊꯤꯕ ꯑꯗꯨꯒꯤ ꯑꯩ ꯁꯦꯟꯅꯅꯕ ꯊꯝꯕꯅꯤꯅ
ꯑꯣ
ꯍꯨꯔꯥꯟꯕ ꯆꯪꯕ ꯈꯣꯠꯄꯩ ꯅꯠꯇꯦ ꯑꯩ ꯁꯦꯠꯅꯅꯕꯩ ꯊꯝꯕ
ꯑꯗꯒꯤ ꯑꯩꯈꯣꯏꯗꯤ ꯌꯦꯟꯗꯣ
ꯎꯝ
ꯁꯨꯝ ꯍꯥꯏꯗꯤ ꯆꯥꯅꯕ ꯂꯣꯏꯕ ꯅꯠꯇꯕ ꯁꯨꯝ ꯅꯨꯡꯁꯤ ꯁꯤꯕꯩ ꯂꯣꯏꯕꯅꯦꯕ ꯂꯣꯏꯅꯕꯨ ꯂꯣꯏꯕ ꯅꯠꯇꯕ ꯁꯨꯝ ꯌꯨꯝꯒꯤ ꯌꯣꯛꯄ ꯁꯥ ꯑꯣꯏꯅ ꯁꯨꯝ ꯂꯣꯏꯕꯗꯣ
ꯑꯣ ꯌꯨꯝ ꯌꯣꯛꯁꯥꯁꯦ ꯂꯩꯁꯜꯂꯛꯇꯗꯅ ꯌꯦꯐꯧ ꯌꯣꯛꯈꯠꯂꯛꯄꯩ ꯃꯑꯣꯡꯅꯤ ꯕ꯭ꯔꯣꯒꯤꯁꯤꯦꯗꯤ
ꯎꯝ ꯍꯣꯏ ꯆꯍꯤ ꯀꯨꯟꯃꯨꯛ ꯁꯨꯔꯦ
ꯑꯣ ꯑꯠ ꯁꯥ ꯑꯗꯨꯗꯤ ꯕꯣꯏꯂꯔꯗꯔꯣ ꯀꯩ ꯌꯦꯗꯅꯣ
ꯃꯥꯅꯦ ꯑꯩꯈꯣꯏꯒꯤ ꯕ꯭ꯔꯣꯏꯂꯔ ꯅꯠꯇꯦ ꯕ꯭ꯔꯣꯏꯂꯔ ꯑꯃ ꯂꯩ
ꯑꯣ ꯑꯗꯨꯗꯤ ꯑꯁ ꯕꯣꯏꯂꯔꯅ ꯆꯍꯤ ꯀꯨꯟ ꯁꯨꯔꯗꯤ ꯖꯤꯅꯤꯌꯁ ꯋꯥꯜ ꯔꯦꯀꯩꯠꯄꯨ ꯆꯜ ꯌꯥꯏ
ꯑꯗꯨ ꯃꯥꯗꯤ ꯑꯩꯈꯣꯏꯒꯤ ꯖꯔꯃꯟ ꯁꯦꯐꯔꯗꯩ ꯍꯦꯅ ꯋꯥꯡꯉꯤ
ꯑꯣ ꯀꯩꯅꯣꯅꯦ ꯕꯣꯏꯒꯤ ꯕꯣꯏꯂꯔꯒꯤ ꯂꯥꯏꯁ ꯃꯄꯥꯟꯁꯦ ꯀꯌꯥꯃꯨꯛꯀ ꯑꯣꯏꯒꯦ ꯑꯩꯅ ꯇꯥꯕꯗꯨꯗꯤ ꯐꯣꯔꯇꯤ ꯐꯥꯏꯚ ꯗꯦꯖꯅꯦ ꯇꯥꯏꯗ
ꯑꯗ ꯑꯩꯅ ꯁꯨꯝ ꯈꯟꯕꯗ ꯃꯣꯏꯒꯤ ꯀꯩꯅꯣꯁꯦ ꯑꯩꯈꯣꯏꯒꯤꯁꯤꯅ ꯃꯣꯏꯒꯤ ꯕ ꯕ꯭ꯔꯣꯏꯂꯔ ꯕ꯭ꯔꯤꯠꯁꯦ ꯃꯥꯟꯅꯗꯦꯕ ꯑꯩꯈꯣꯏꯁꯨ ꯇꯣꯉꯥꯟꯅ ꯃꯄꯥꯟꯗ ꯆꯦꯟꯕꯅꯦꯕ
ꯑꯣ
ꯑꯗꯣ ꯃꯣꯏꯒꯤ ꯂꯥꯏꯁ ꯄꯥꯟꯖ ꯑꯩꯅ ꯁꯨꯝ ꯈꯟꯕꯗ ꯁꯤꯛꯇꯤꯟ ꯁꯤꯛꯁꯇꯤꯟ ꯌꯔꯁꯇ ꯑꯣꯏꯕꯅꯦ ꯑꯗ ꯑꯩꯈꯣꯏꯗꯤ ꯇ꯭ꯋꯦꯟꯇꯤꯗꯤ ꯁꯨꯔꯦ
ꯑꯣꯁꯥ
ꯑꯗꯨ ꯀꯃꯥꯏꯅ ꯇꯧꯕꯅꯣ ꯈꯪꯗꯦ ꯌꯦꯟꯁꯦ ꯑꯩꯅ ꯁꯨꯝ ꯈꯜꯂꯤꯁꯦ ꯌꯦꯟꯁꯦ ꯈꯔ ꯑꯗꯨꯝ ꯃ ꯄꯥꯡꯉꯅꯤ
ꯍꯣꯏꯅꯦ ꯑꯗꯨꯝꯕꯒꯤ ꯃꯇꯥꯡꯗ ꯑꯩꯁꯦ ꯍꯥꯏꯐꯦꯠꯇꯪ ꯔꯤꯁꯔꯁ ꯑꯇꯪ ꯇꯧꯅꯤꯡꯕꯅꯦ
ꯑꯩꯅ ꯃꯣꯏꯁꯦ ꯇꯔꯦꯠꯃꯤꯟ ꯁꯨꯝ ꯆꯦꯜꯍꯜꯂꯦꯕ ꯌꯦꯟꯁꯦ
ꯑꯣ ꯑꯁꯥ ꯇ꯭ꯔꯦꯅꯤꯡ ꯐ ꯇꯧꯕꯤꯕꯒꯤ ꯋꯥꯅꯤ ꯑꯗꯨꯗꯤ
ꯃꯥꯅꯦ ꯑꯩ ꯁꯨꯝ ꯌꯦꯟ ꯊꯧꯒꯦꯅ ꯈꯜꯂꯤꯌꯦ
ꯑꯣꯁ
ꯌꯦꯟ ꯃꯣꯏꯗꯨ ꯄꯥꯏꯕꯁꯨ ꯍꯌꯦꯡꯅ ꯍꯥꯏꯐꯦꯠ ꯃꯊꯛꯇꯁꯨ ꯄꯥꯏꯕ ꯌꯥꯕ
ꯎꯝ
ꯑꯩꯈꯣꯏ ꯁꯤꯗꯒꯤ ꯑꯉꯥꯡ ꯑꯃꯒ ꯋꯥꯥꯛꯀꯤꯡ ꯍꯦꯛ ꯆꯠꯃꯤꯅꯦ
ꯑꯣ ꯑꯣ
ꯑꯩꯈꯣꯏ ꯃꯆꯧ ꯃꯆꯥ ꯑꯃꯒ
ꯑꯣ ꯁꯥ
ꯑ ꯌꯥꯝ ꯐꯔꯝꯕꯅꯤ ꯑꯗꯨꯗꯤ
ꯑꯗꯨꯗꯤ ꯃꯁꯥꯗꯤ ꯑꯔꯣꯏꯕꯤ ꯃꯁꯥꯗꯤ ꯑꯩꯔꯣꯏꯕꯤ ꯐꯔꯦ ꯍꯥꯏꯀꯥꯟꯗ꯭ꯔꯦ
ꯑꯣ ꯑꯗꯨꯃꯥꯏꯅ ꯇꯧꯕ ꯌꯦꯟꯁꯤꯅꯦ ꯆꯥꯕ ꯍꯥꯎꯔꯤꯁꯦ
ꯑꯁ ꯑꯩꯈꯣꯏꯗꯤ ꯑꯗꯨꯅꯤ ꯆꯥꯒꯗꯕꯗꯣ ꯍꯧꯖꯤꯛꯇꯤ ꯅꯨꯡꯁꯤꯌꯦ ꯃꯤ ꯀꯧꯕꯒ ꯍꯩꯌꯦ
ꯑꯣ ꯁꯥ ꯁꯥ ꯁꯥ
ꯀꯨ ꯀꯨ ꯒ ꯇꯧꯔꯛꯀꯅꯤꯕ ꯈꯪꯕ꯭ꯔꯥ
ꯃꯤ ꯑꯁ ꯃꯤ ꯐꯖꯅ ꯂꯣꯏꯅꯕ ꯍꯩꯈ꯭ꯔꯥꯅꯤ
ꯁꯥ ꯁꯥ
ꯑꯩꯈꯣꯏꯒꯤ ꯆꯥꯛ ꯆꯥꯕ ꯈꯪꯉꯤꯗꯣ ꯐꯖꯅ
ꯑꯣ
ꯆꯥꯛꯀꯁꯦ ꯑꯦ ꯃꯨꯠ ꯃꯤꯗꯤ ꯌꯦꯟꯅꯤ ꯃꯆꯤꯟꯅ ꯍꯜꯂꯒ ꯆꯥꯗ꯭ꯔꯣ ꯑꯩꯈꯣꯏꯒꯤ ꯈꯨꯠꯅ ꯆꯥꯏ
ꯑꯆꯥ ꯑꯆꯥ ꯑꯆꯥ ꯀꯩꯅꯣ ꯌꯦꯟꯗꯣ ꯐꯣꯛ ꯀꯨꯝꯕꯗꯤ ꯄꯥꯏꯕꯗꯤ ꯍꯩꯇꯕ
ꯑꯩꯈꯣꯏꯒꯤꯗꯤꯗꯤ ꯐꯣꯛꯇꯤ ꯄꯥꯏꯗꯦ ꯃꯣꯏꯗꯤ ꯎꯝ ꯆꯥꯏꯅꯥꯗꯩ ꯆꯦꯟꯕꯅꯦ ꯑꯗꯨꯅ ꯆꯣꯞꯁꯇꯤꯛ ꯑꯣꯏꯅ ꯄꯥꯏ
ꯑꯁꯥ ꯌꯦ ꯌꯦꯟꯅ ꯆꯣꯞꯁꯇꯤꯛ ꯄꯥꯏꯕꯁꯦ ꯑꯝꯇ ꯌꯦꯡꯅꯤꯡꯒꯔ꯭ꯦꯗ ꯀꯃꯥꯏꯅ ꯇꯧꯒꯦ ꯑꯦ ꯑꯥꯏ ꯑꯦ ꯑꯥꯏꯗ ꯖꯦꯅꯦꯔꯦꯠ ꯇꯧꯕꯧ ꯊꯣꯛꯂꯛꯎ ꯌꯥꯗꯧ ꯃꯥꯟꯗꯦ
ꯏꯁ ꯋꯥꯔꯤꯗꯤ ꯅꯨꯡꯉꯥꯏ
ꯑ
ꯑꯁ
ꯕꯔꯣꯒꯤꯗꯤ ꯕꯔꯣꯒꯤꯗꯤ ꯍꯧꯖꯤꯛ ꯍꯧꯖꯤꯛꯁꯤꯕꯣ ꯀꯩꯀꯩ ꯇꯧꯕꯤꯔꯤꯒꯦ
ꯍꯧꯖꯤꯛꯁꯦ ꯉꯥ ꯈꯔ ꯊꯥꯗꯔꯤ ꯑꯗꯨ ꯃꯆꯤꯟꯖꯥꯛ ꯈꯔ ꯊꯥꯅ
ꯑꯣ ꯉꯥ ꯍꯥꯏꯔꯒ ꯀꯥꯎꯔꯦ ꯑꯩꯁꯨ ꯉꯥ ꯑꯩꯁꯨ ꯀꯩꯅꯣ ꯂꯩꯌꯦ ꯕ꯭ꯂꯨ ꯚꯦꯜ ꯂꯩꯌꯦ
ꯑꯣ